ꯇꯥꯔꯕ ꯃꯥꯏ ꯀꯣꯜ ꯔꯤꯖꯦꯛ ꯆꯠꯇ꯭ꯔꯦ ꯄꯨꯂꯞ ꯀꯩꯩꯅꯣ ꯀꯩ ꯋꯥ ꯉꯥꯡꯇꯣꯏꯅꯣ ꯀꯩ ꯋꯥꯔꯤ ꯁꯥꯎ ꯍꯥꯏꯅꯣ
ꯅꯪꯅ ꯇꯞꯅ ꯉꯥꯉꯣ ꯊꯨꯖꯂꯛ
ꯆꯦꯟꯒꯅꯨ ꯆꯦꯟꯒꯅꯨ ꯄꯂꯤꯁ ꯑ ꯗꯗꯥꯏ ꯃꯅꯥꯛꯇ ꯆꯠꯂꯣ ꯗꯥꯗꯥꯏ ꯃꯅꯥꯛꯇ ꯉꯥꯛꯇꯪ ꯉꯥꯛꯇꯪ ꯅꯠꯇꯦꯌꯦ ꯍꯣꯏ ꯃꯕꯥꯅꯤꯁꯦ ꯀꯣꯏꯆꯦꯟ ꯆꯦꯟꯕꯗꯨꯒꯤꯅꯦ ꯗꯨꯡꯗꯥꯡ ꯗꯨꯡꯗꯥꯡ ꯇꯧꯌꯦꯕ ꯑꯗꯒꯤ ꯍꯣꯏ ꯍꯣꯏ ꯐꯔꯦ ꯑꯗꯨ ꯊꯣꯡꯗꯣ ꯗꯨꯡꯗꯥꯡ ꯗꯨꯡꯗꯥꯡ ꯇꯧꯔꯛꯄꯗꯣ ꯆꯦꯜꯂꯛꯑꯕ ꯂꯨꯝ ꯑ ꯑꯗꯨꯒꯤ ꯋꯥꯔꯗ ꯑꯗꯨꯒꯤ ꯋꯥꯍꯩꯗꯨ ꯁꯤꯖꯤꯟꯅꯒꯅꯨ ꯍꯥꯏꯕꯅꯤ ꯅꯕꯥꯅꯤ ꯁꯤ ꯌꯦꯉꯣ ꯂꯥꯛꯎ ꯅꯕꯥꯅꯤ ꯌꯥꯝ ꯆꯦꯜꯂꯦ ꯇꯨꯃꯤꯟꯅ ꯇꯨꯝ ꯇꯨꯝꯍꯟꯖꯤꯔꯁꯤ ꯆꯤꯅꯤꯗ ꯇꯨꯝꯍꯟꯖꯤꯔꯕ ꯁꯤ ꯑꯅꯤꯁꯦ
ꯇꯨꯝꯍꯜꯂꯣ
ꯇꯨꯝꯃꯣ ꯌꯥꯗꯥꯕ ꯑꯅꯤ ꯁꯦ ꯇꯨꯝꯃꯣ ꯂꯥꯛꯑꯣ ꯇꯨꯝꯕꯅꯥ ꯐꯔꯅꯤ ꯅꯕꯅꯤ
ꯇꯨꯝꯍꯜꯂꯣꯖꯣꯁꯨ ꯍꯥꯕꯅꯦ ꯃꯥꯃꯥꯅ
ꯁꯤꯗ ꯑꯨꯝ ꯁꯤꯗ ꯇꯨꯝꯃꯣꯂꯥꯛꯑꯣꯁꯦ ꯃꯃꯥꯅ ꯑꯃꯨꯛ ꯃꯈꯥꯗ ꯇꯨꯝꯍꯜꯂꯦꯅꯥ ꯑꯃꯨꯛ ꯀꯞꯇꯅ ꯇꯨꯝꯃꯨ ꯂꯥꯛꯑꯣ ꯁꯤꯗ
ꯀꯩꯅꯣ ꯃꯈꯥ ꯇꯨꯝꯒꯦ ꯍꯥꯏꯔꯣ ꯃꯈꯥ ꯇꯨꯝꯒꯦ ꯍꯥꯏꯔꯣ ꯃꯈꯥ ꯇꯣꯡꯒꯦ ꯍꯥꯏꯔꯗꯤ ꯃꯣꯟ ꯄꯤꯔꯛꯀꯗꯣꯏꯕ ꯅꯣꯏ ꯇꯣꯃꯤꯀꯥꯟꯗ ꯆꯥꯊꯣꯛꯇꯣꯏꯅꯦ ꯑꯆꯥꯄꯣꯠꯁꯤꯌꯦ ꯈꯪꯕ꯭ꯔꯥ ꯃꯆꯥꯅ ꯃꯣꯏꯕꯅꯤ ꯇꯨꯝꯃꯤ ꯀꯥꯟꯗ ꯆꯥꯊꯣꯛꯇꯣꯏꯅꯦ ꯍꯥꯏꯕ ꯂꯥꯛꯑꯣ ꯂꯥꯛꯑꯣ ꯇꯨꯝꯃꯣ ꯂꯥꯛꯑꯣ ꯅꯕꯥꯅꯤ ꯆꯀꯅꯅ ꯇꯝꯅ ꯇꯝꯅ ꯍꯣꯏ ꯅꯣꯛꯇꯦ ꯑꯩ ꯅꯣꯛꯇꯦ ꯅꯣꯛꯄ ꯌꯥꯗꯦ
ꯃꯀꯣꯟ
ꯑꯥ ꯆꯥꯒꯅꯨ ꯇꯨꯝꯃꯣ ꯆꯠꯂꯨ ꯇꯨꯝꯃꯨ ꯁꯤꯠ ꯇꯨꯝꯃꯨ ꯇꯨꯝꯃꯨ ꯇꯨꯝꯃꯨ ꯅꯣꯏ ꯇꯨꯝꯃꯤꯀꯥꯟ ꯆꯥꯔꯗꯕꯅꯦ ꯑꯩꯈꯣꯏꯅ
ꯇꯨꯝꯃꯣ ꯃꯃꯥꯅ ꯇꯨꯝꯍꯜꯂꯣ ꯍꯥꯏꯕꯅꯦ
ꯅꯈꯣꯟ ꯊꯣꯛꯍꯟꯒꯅꯣ ꯍꯥꯏꯕ ꯅꯪ ꯃꯅꯤꯡꯗꯣ ꯌꯥꯝ ꯊꯣꯛꯑꯦ
ꯑꯗꯨꯅꯦ ꯍꯥꯏꯗꯤ ꯀꯩꯅꯣꯅ ꯆꯦꯄꯦꯅ ꯍꯥꯏꯖꯦ ꯑꯩꯅ ꯅꯠꯇꯦ ꯍꯥꯏꯕ ꯁꯤ ꯃꯣꯏ ꯌꯨꯝ ꯁꯥꯕꯩꯅꯦ ꯍꯥꯏꯕ ꯇꯨꯝꯃꯣ ꯑꯗꯨꯝ
ꯌꯨꯝ ꯁꯥꯕ ꯅꯠꯇꯦ ꯅꯪ ꯀꯣꯇꯣ ꯀꯇ꯭ꯔꯥ ꯂꯦꯡꯉꯤꯗꯣ
ꯑꯩ ꯃꯁꯥꯒꯤ ꯐꯣ ꯀꯩꯅꯣꯅꯅꯦ ꯇꯨꯝꯃꯣ ꯇꯨꯝꯃꯣ ꯃꯤꯠ ꯎꯏꯁꯤꯜꯂꯣ
ꯍꯥ
ꯑꯍꯥ ꯍꯥ ꯅꯣꯛꯀꯅꯨ ꯅꯣꯛꯄ ꯌꯥꯗꯦ ꯍꯥꯏꯕ ꯅꯣꯛꯍꯜꯂꯀꯅꯨ ꯀꯩ ꯋꯥ ꯋꯥꯔꯦ ꯉꯁꯥꯏꯗꯒꯤ ꯉꯥꯡꯉꯁꯦ ꯀꯩ ꯋꯥꯔꯤꯅꯣ ꯂꯩꯇꯦ ꯅꯪꯒ ꯑꯩꯒ ꯅꯣꯉꯥꯟꯕꯗꯩ ꯅꯨꯃꯤꯠꯇꯥꯐꯥꯎ ꯂꯣꯏꯔꯦ ꯀꯔꯤ ꯋꯥꯔꯤꯅꯣ
ꯏꯁ ꯅꯨꯡꯉꯥꯟꯕꯗꯗꯤ ꯅꯨꯡꯗꯥꯡ ꯐꯥꯎꯕ ꯅꯪ ꯋꯥꯕꯧ ꯀꯩꯝꯁꯨ ꯉꯥꯡꯗꯦ ꯑꯩꯉꯣꯟꯗ ꯑꯗꯨꯒ ꯂꯩ
ꯀꯩꯌꯝ ꯉꯥꯡꯗꯦꯗ ꯂꯩꯇ꯭ꯔꯗꯤ ꯀꯔꯤ ꯉꯥꯡꯗꯣꯔꯤꯒꯦ ꯑꯣ ꯑꯩ ꯍꯌꯦꯡꯗꯣ ꯔꯁ ꯄꯥꯏ ꯀꯅꯤꯔꯁ ꯄꯥꯏꯗ ꯑꯄꯣꯛꯄ ꯌꯥꯎꯔꯨꯗꯣꯏꯅꯤ ꯑꯅꯤ ꯑꯄꯣꯛꯄ ꯌꯥꯎꯔꯨ ꯇꯣꯏꯅꯤ ꯑꯗꯨ ꯀꯔꯤ ꯐꯨꯔꯤꯠ ꯂꯤꯠꯇꯣꯏꯅꯣ ꯈꯪꯗ꯭ꯔꯦ ꯑꯉꯥꯡꯕꯗꯨ ꯂꯤꯠꯀꯦ ꯇꯧꯕꯗꯨ ꯉꯔꯥꯡ ꯂꯧꯔꯨꯕꯗꯨ ꯂꯤꯠꯀꯦ ꯇꯧꯕꯗꯨ ꯀꯩꯅꯣ ꯐꯅꯦꯛ ꯃꯆꯨꯒ ꯑꯃꯨꯛ ꯆꯥꯟꯅꯔꯣꯏꯅ ꯑꯃꯨꯛ ꯃꯊꯥ ꯁꯥꯔꯦ ꯐꯅꯦꯛꯁꯨ ꯂꯩꯖꯗꯕꯅꯤꯅ ꯀꯩ ꯐꯅꯦꯛ ꯃꯆꯨ ꯁꯦꯠꯇꯣꯏꯅꯣ ꯈꯪꯗ꯭ꯔꯦ ꯑꯗꯩ ꯆꯥꯛ ꯆꯥꯕ ꯃꯣꯏꯗꯤ ꯀꯣꯟ ꯐꯦꯡꯅꯕ ꯃꯤ ꯅꯦꯛꯑꯝꯗ꯭ꯔꯗꯤ ꯑꯃꯨꯛ ꯑꯗꯨ ꯇꯩꯕ ꯑꯗꯨ ꯀꯣꯟ ꯐꯦꯅꯕ ꯃꯤ ꯅꯦꯛꯑꯝꯗ꯭ꯔꯗꯤ ꯑꯃꯨꯛ ꯀꯩꯅꯣ ꯇꯧꯒꯗ꯭ꯔꯥꯅ ꯈꯜꯂꯦ
ꯃ ꯐꯅꯛꯇꯣ ꯑꯐꯕ ꯑꯃꯨꯛ ꯁꯦꯠꯅꯤꯡꯗꯕ ꯃꯆꯨ ꯑꯌꯥꯛꯄꯗꯣ ꯄꯥꯝꯃꯨꯕ ꯑꯩ ꯑꯌꯥꯛꯄ ꯍꯦꯛꯇ ꯆꯨꯒꯟꯕꯗꯣ ꯈꯪꯕꯅꯤꯅ ꯑꯌꯥꯛꯄꯁꯦ ꯑꯃꯨꯛ ꯄꯥꯝꯃꯨꯕ
ꯑꯩꯗꯤ ꯍꯌꯦꯡ ꯇꯞꯇꯥꯏ ꯀꯦꯔ ꯆꯠꯀꯦ ꯇꯧꯏꯁꯤꯗ
ꯃꯥꯏꯕꯨꯗꯤ ꯀꯦꯅꯤꯅꯦ ꯑꯗꯣ ꯈꯣꯡ ꯈꯨꯠꯇꯣ ꯄꯥꯝꯃꯨꯏ ꯐꯅꯦꯛꯇꯣ ꯄꯥꯝꯃꯨꯏꯕ ꯐꯅꯦꯛꯁꯦ
ꯑꯗꯨ ꯐꯅꯦꯛꯇꯣ ꯑꯅꯤ ꯄꯨꯖꯦꯕ
ꯑꯗꯨꯅ ꯑꯅꯤ ꯅꯠꯇꯦ ꯑꯍꯨꯝ ꯄꯨꯔꯅꯤ ꯃꯄꯥꯟ ꯅꯥꯏꯕꯁꯨ ꯍꯥꯏꯗꯣ
ꯃꯄꯥꯅ ꯍꯥꯏꯕ ꯁꯦꯠꯄ ꯌꯥꯔꯔꯣꯏ ꯍꯥꯏꯗꯅꯦ ꯅꯠꯇꯦ ꯃꯃꯥꯅ ꯑꯝꯇ ꯌꯥꯔꯔꯣꯏ ꯍꯪꯉꯛꯀꯅꯤ ꯍꯥꯏꯗꯨꯅ
ꯐꯠꯇꯦ ꯁꯅ ꯍꯪꯉꯨꯅꯣ ꯃꯥꯅ ꯑꯄꯨ ꯄꯨ ꯇꯧꯕ ꯂꯥꯏ ꯀꯩ ꯀ ꯅꯕꯥꯏꯅꯤ ꯇꯨꯝꯃꯨ ꯍꯥꯏꯕꯅꯤ ꯀꯩꯅꯣ ꯈꯠꯂꯤꯗꯣ
ꯃꯥ ꯀꯩꯅꯣ ꯇꯧꯅꯩꯖꯤꯕꯣ ꯆꯤꯆꯦ ꯀꯥꯏ ꯇꯨꯝꯗꯣꯔꯤꯒꯦ ꯆꯤꯆꯦ ꯀꯥꯏ ꯇꯨꯝꯗꯣꯔꯤꯒꯦ ꯅꯕꯅꯤ ꯌꯥꯝ ꯂꯦꯡꯉꯦ ꯑꯩꯅ ꯐꯨꯔꯛꯑꯅꯤ ꯂꯦꯡꯒꯅꯨ ꯂꯦꯡꯒꯅꯨ ꯂꯦꯡꯒꯅꯨ ꯂꯦꯡꯗꯕꯤ ꯇꯨꯝꯃꯨ ꯑꯩꯒꯤ ꯃꯣꯟꯗꯨ ꯇꯥꯍꯟꯒꯤꯅꯨꯀꯣ ꯃꯆꯥ
ꯌꯥꯝ ꯋꯥꯠꯂꯤꯌꯦ ꯅꯪꯅ ꯉꯥꯡꯗꯣꯏꯖꯦ
ꯈꯪꯉꯤ ꯌꯥꯝ ꯋꯥꯠꯂꯦ ꯑꯗꯨꯝ ꯋꯥꯔꯤ ꯂꯩꯇꯦ ꯉꯁꯥꯏꯗꯒꯤ ꯑꯃꯨꯛ
ꯍꯌꯦꯡ ꯁꯟꯗꯦꯒꯤ ꯍꯥꯏꯔꯣ ꯆꯦꯄꯦꯅ ꯅꯣꯡꯃꯥꯏꯖꯤꯡꯒꯤ ꯍꯥꯏꯔꯛꯑꯦ ꯅꯣꯡꯃꯥꯏꯖꯤꯡ ꯆꯠꯇꯨꯏ ꯅꯠꯇ꯭ꯔꯥ ꯅꯨꯃꯤꯠ ꯐꯠꯇꯦ ꯍꯥꯏꯔꯛ ꯀꯅꯣꯅ
ꯑꯣ ꯀꯩꯅꯣꯗꯣ ꯑꯅꯤꯁꯨꯕ ꯈꯨꯨꯠ ꯊꯨ ꯈꯟꯕꯗ ꯇꯥꯏ ꯅꯠꯇ꯭ꯔꯣ
ꯑꯅꯤ ꯁꯨꯕꯀꯣ ꯑꯗꯨꯗꯤ ꯑꯗꯨ ꯈꯟꯗꯣꯏꯔꯣ ꯑꯩꯗꯤ ꯆꯥꯕ ꯆꯠꯇꯣꯏꯔꯕꯣ
ꯑꯣ ꯑꯗꯨꯅꯤ ꯃꯥꯏꯗꯨ ꯅꯨꯃꯤꯠ ꯐꯠꯇꯦ ꯍꯥꯏꯗꯤ ꯑꯗꯨ ꯑꯣꯏꯗꯣꯏ ꯅꯠꯇ꯭ꯔꯣ ꯍꯥꯏꯕ ꯈꯪꯗꯤꯌꯦ
ꯈꯪꯗꯦ ꯑꯩꯁꯨꯨ
ꯑꯥ ꯌꯦꯡꯉꯁꯦ ꯑꯗꯨ ꯑꯩꯅ ꯍꯥꯏꯒꯦ ꯇꯧꯕꯗꯣ ꯂꯤꯟꯊꯣꯏ ꯍꯣꯏꯗꯣ ꯑꯩꯅ ꯎꯝ ꯍꯥꯏꯕ ꯀꯥꯟꯗꯅꯦ ꯈꯪꯕ꯭ꯔꯥ ꯀꯤꯖꯩꯌꯦ ꯈꯣꯠꯂꯦ ꯇꯧ ꯂꯩꯔꯦꯕ ꯃꯣꯏ ꯑꯩꯅꯅꯦ ꯑꯃꯥꯡ ꯁꯥꯒꯦ ꯇꯧꯔꯝꯕꯅꯦ ꯑꯃꯥꯝ ꯃꯝ ꯁꯥꯒꯦ ꯇꯩꯔꯝꯕꯅꯦ ꯑꯃꯝ ꯃꯝ ꯁꯕꯗꯣ ꯌꯝ ꯀꯨꯏꯅ ꯆꯪꯉꯅꯤ ꯇꯨꯝꯃꯣꯃꯤ ꯑꯩꯉꯣꯟꯗ ꯌꯦꯡꯉꯛ ꯀꯅꯣꯝꯃꯤ ꯑꯗꯣ ꯑꯃ ꯃꯝ ꯁꯂꯩꯔꯗꯤ ꯌꯥꯝ ꯀꯨꯏꯅ ꯆꯪꯉꯅꯤꯅ ꯒ꯭ꯔꯨꯞꯇ ꯄꯨꯂꯞ ꯊꯥꯔꯤ ꯑꯗꯨꯒ ꯀꯩꯅꯣ ꯇꯧꯋꯤ ꯀꯤꯖꯩ ꯀꯤꯖꯩ ꯇꯧꯔ ꯂꯩꯕ ꯃꯣꯏ ꯂꯣꯏꯅꯃꯛ ꯄꯩꯁꯥ ꯂꯧꯊꯣꯛꯄꯤꯈ꯭ꯔꯗꯤ ꯇꯧꯁꯤꯟꯅꯕ ꯑꯣꯏꯔꯝꯃꯗꯤ ꯃꯃꯥꯡꯗ ꯄꯣꯠ ꯑꯃ ꯑꯗꯨꯃꯥꯏꯅ ꯄꯩꯁꯥ ꯇꯥꯟꯕꯒꯤ ꯑꯃ ꯀꯩꯅꯣꯃ ꯁꯤꯕꯨꯗꯤ ꯁꯨꯃꯥꯏꯅ ꯅꯠꯇꯕ ꯋꯥꯔꯤ ꯁꯥꯟꯅꯔꯒ ꯅꯠ ꯇꯥꯟꯒꯤꯕꯩꯗꯣ ꯑꯗꯨꯗꯣ ꯀꯩꯅꯣ ꯇꯧꯋꯤꯌꯦ ꯎꯝ ꯃꯃꯥꯟꯅꯕꯤ ꯑꯃꯅ ꯌꯥꯎ ꯌꯥꯎ ꯃꯃꯥꯟꯅꯕꯤ ꯄꯩꯁꯥ ꯃꯌꯥꯝ ꯐꯪꯉꯕꯅꯦꯕ ꯈꯪꯕ꯭ꯔꯥ
ꯎꯝ
ꯂꯦꯟꯊꯣꯏ ꯃꯅꯥꯎꯄꯥꯁꯦ ꯌꯥꯎꯔꯀꯥꯟꯗ ꯂꯤꯟꯊꯣꯏꯖꯤ ꯌꯥꯎ ꯍꯥꯏꯔꯝ ꯃꯥꯖꯤ ꯌꯥꯎꯒꯦ ꯇꯧꯔ ꯇꯟꯗꯅ ꯌꯥꯎꯗ꯭ꯔꯦ ꯑꯗꯨꯒ ꯂꯤꯟꯊꯣꯏ ꯃꯅꯥꯎ ꯄꯥꯖꯨ ꯑꯃꯨꯛ ꯌꯥꯎꯔꯀꯥꯟꯗꯅꯦ
ꯀꯩꯅꯣ ꯄꯩꯁꯥ ꯃꯌꯥꯝ ꯍꯪꯒ꯭ꯔꯕꯅꯦ ꯂꯤꯟꯊꯣꯏ ꯃꯅꯥꯎꯄꯥꯗꯣ ꯑꯗꯩꯗꯤ ꯑꯁ ꯏꯅꯥꯎꯄꯥꯖꯨ ꯌꯥꯎꯔꯤꯕꯨꯅ ꯃꯥ ꯌꯥꯎꯔꯀꯥꯟꯗꯅꯦ ꯃꯨꯠ ꯊꯕꯛ ꯈꯪꯕ꯭ꯔꯥ ꯑꯩꯒꯤ ꯌꯥꯎꯕ ꯃꯨꯠꯇꯣ ꯑꯗꯨꯃꯥꯏꯅ ꯃꯨꯠꯈ꯭ꯔꯕ ꯈꯪꯕ꯭ꯔꯥ ꯑꯗꯨꯅ ꯃꯥ ꯀꯤꯖꯩꯌꯦ ꯃꯥ ꯌꯥꯎꯔꯗꯤ ꯔꯤꯌꯥꯟ ꯑꯗꯨꯅꯦ ꯅꯪ ꯌꯥꯎꯕ ꯀꯤꯖꯩ ꯅꯪ ꯌꯥꯎꯔꯛꯀꯅꯣꯏ ꯈꯪꯕ꯭ꯔꯥ
ꯑꯗꯨꯝ ꯃꯨꯠꯄ ꯍꯥꯏꯖꯦ ꯃꯅꯥꯎꯄꯥꯗꯣ ꯄꯩꯁꯥ ꯑꯗꯨꯝ ꯃꯥꯡꯗꯕꯤꯗ ꯐꯪꯉꯒ ꯇꯣꯛꯈꯤ
ꯍꯣꯏ ꯐꯪꯉꯒ ꯍꯣꯏ ꯐꯪꯍꯧ ꯐꯪꯍꯧꯋꯤꯅ ꯑꯗꯨꯃꯥꯏꯅ ꯇꯧ ꯍꯥꯏꯕ ꯑꯗꯨꯒꯅꯦ ꯀꯩꯅꯣ ꯑꯗꯨ ꯀꯤꯖꯩꯌꯦ ꯑꯗꯒꯤ ꯋꯥꯔꯤ ꯁꯥꯕꯗꯣ ꯃꯣꯏ ꯃꯈꯣꯟꯒꯖꯦ ꯂꯧꯊꯣꯛꯄꯤꯒ꯭ꯔꯥꯗꯤ ꯀꯤꯖꯩ ꯈꯪꯕ꯭ꯔꯥ
ꯍꯝ
ꯑꯥ ꯇꯜꯂꯤ ꯑꯗꯨ ꯄꯤꯂꯨꯗꯣ ꯇꯧꯅꯤꯡꯉꯦꯅ ꯍꯥꯏꯕꯅꯦꯕ ꯅꯍꯥꯟ ꯃꯨꯛꯁꯨ ꯄꯩꯁꯥ ꯇꯥꯟꯅꯤꯡꯉꯤꯅ ꯍꯣꯏ ꯍꯣꯏ ꯍꯣꯏ ꯑꯗ ꯑꯩꯅ ꯇꯧ ꯈꯣꯠꯂꯨꯅ ꯍꯥꯏꯕ ꯀꯣꯜ ꯉꯁꯥꯏꯗꯒꯤ ꯐꯣꯟ ꯇꯧꯕ ꯄꯥꯏꯔꯛꯇꯦꯕ ꯍꯖꯤꯛꯇ ꯄꯥꯏꯔꯛ ꯑꯗꯣ ꯀꯩꯅꯣꯌꯦ
ꯄꯤꯂꯨꯅ
ꯍꯣꯏ ꯑꯥꯗꯩ ꯌꯠ ꯂꯤꯟꯊꯣꯏ ꯎꯝ ꯀꯩꯅꯣ ꯃꯥꯂꯦꯝꯗꯣ ꯈꯪꯉꯦꯅ ꯇꯧꯔꯛꯑꯦ ꯃꯌꯥꯝ ꯒꯩ ꯇꯧꯋꯦꯗꯣ ꯁꯨꯃꯥꯏꯅꯗꯤ ꯃꯥꯟꯗꯦꯌꯦ
ꯋꯥꯔꯤ ꯁꯥꯟꯅꯕꯗꯣ ꯑꯇꯣꯞꯄ ꯁꯥꯟꯅꯕ ꯅꯠꯇꯦ ꯌꯥꯎ ꯍꯥꯏ ꯑꯗꯩ ꯃꯥꯅꯦ ꯑꯩꯅ ꯐꯪꯕꯗꯨ ꯎꯠꯁꯟꯕꯅꯦꯕ
ꯎꯝ
ꯊꯖꯗ꯭ꯔꯤꯕ ꯃꯣꯏ ꯀꯤꯖꯩ ꯌꯦ ꯇꯤꯚꯤꯗꯒ ꯌꯥꯎꯔꯛꯑꯗꯤ ꯈꯔꯕꯨ ꯐꯥꯕ ꯄꯒꯤ
ꯉꯍꯥ ꯑꯃꯨꯛ ꯑꯃ ꯑꯩꯈꯣꯏ ꯌꯥꯎꯕꯗꯣ
ꯑꯣ ꯑꯗꯨꯅ ꯍꯥꯏ ꯊꯥꯏ ꯌꯥꯝ
ꯑꯩꯗꯤ ꯍꯧꯖꯤꯛ ꯃꯣꯏ ꯑꯉꯥꯡ ꯂꯥꯏꯔꯤꯛ ꯇꯥꯛꯏꯉꯩꯗ ꯇꯨꯝꯅꯤꯡꯕꯁꯤ ꯎꯏꯕꯅꯤ ꯅꯪ ꯀꯣꯛ ꯀꯣꯛꯁꯨ ꯍꯥꯛꯇꯦ
ꯑꯁ ꯁꯣꯝꯅꯀꯟꯗ ꯕꯥꯕꯅꯥ ꯊꯕꯛꯀꯤꯗꯣ ꯑꯗꯨ ꯊꯤꯕꯒꯤ ꯀꯩꯅꯣ ꯇꯧꯔꯤꯕꯗꯨꯒꯤ ꯑꯩ ꯅ ꯪꯀꯧꯕꯗꯣ ꯇꯥꯏꯌꯦ ꯑꯗꯨ ꯌꯥꯔꯕꯤꯇ꯭ꯔꯣ ꯌꯦꯡꯕꯒꯤ ꯑꯧ ꯊꯥꯖꯤꯟꯕ ꯌꯥꯗꯧ ꯃꯥꯟꯗ꯭ꯔꯦ
ꯀꯩꯒꯤ
ꯀꯩꯅꯣ ꯇꯧꯋꯦ ꯑꯥ ꯍꯧꯖꯤꯛꯐꯥꯎ ꯐꯪꯗ꯭ꯔꯦꯕ ꯑꯃ ꯊꯕꯛꯀꯤ ꯀꯩꯅꯣꯕꯨ ꯄꯤꯔꯛꯇ꯭ꯔꯤꯕ ꯋꯥ ꯌꯥꯝ ꯉꯥꯡꯒꯅꯣ ꯅꯕꯥꯟꯅꯤ ꯑꯗꯨꯒ ꯀꯩꯅꯣꯅꯤ ꯈꯝꯇꯣꯟꯗꯣ ꯑꯩꯅ ꯇꯧꯖꯦ ꯍꯥꯏꯕꯅꯤ ꯌꯥꯗꯕ ꯋꯥꯅꯤ ꯑꯥ ꯅꯪ ꯑꯩꯅ ꯀꯩꯅꯣꯝ ꯇꯧꯖꯦ ꯌꯗꯦ ꯁꯤꯖꯦ ꯁꯤꯖꯦ ꯁꯤꯌꯦꯅ ꯁꯤꯖꯦ
ꯎꯝ ꯇꯧ ꯀꯩꯅꯣ ꯅꯕꯥꯟꯅꯤ ꯋꯥꯊꯤ ꯁꯤ ꯑꯗꯨꯝ ꯀꯩꯅꯣ ꯄ ꯅꯠꯇꯦ ꯄꯨꯡꯈꯥꯏ ꯑꯃ ꯋꯥ ꯉꯥꯡ ꯂꯩꯗꯣꯏ ꯁꯔꯨꯛꯄꯨꯗꯤ ꯅꯪꯒꯤ ꯇꯧꯗ꯭ꯔꯥꯖꯨ ꯅꯪꯒꯤ ꯀꯥꯟꯅꯗꯣꯏꯅꯦ ꯅꯪ ꯄꯩꯁꯥ
ꯑꯗꯨꯅꯦ ꯑꯩꯅ ꯅꯪ ꯄꯩꯥꯁꯥ ꯃꯥ ꯄꯩꯥꯁꯥ ꯄꯝꯗꯦ ꯄꯩꯁꯥ ꯗꯔꯀꯥꯔ ꯂꯩꯇꯦ ꯑꯩꯅ ꯅꯪ ꯄꯥꯝꯗꯗꯤ ꯑꯩꯉꯣꯟ ꯀꯞꯁꯟ
ꯎꯝꯍꯨꯝꯍꯨ ꯑꯗꯨꯅꯦ ꯑꯗꯨꯝ ꯋꯥ ꯉꯥꯡꯉꯣ ꯍꯥꯏꯗꯤ ꯀꯩꯩꯅꯣ ꯅꯪ ꯐꯪꯅꯝꯅꯦꯌꯦ ꯅꯪ ꯃꯥ
ꯇꯧꯑꯣ ꯅꯪ ꯑꯗꯨ ꯄꯥꯝ ꯅꯪꯒꯤ ꯕꯦꯛ ꯑꯃ ꯂꯩꯕꯤꯒꯦ ꯑꯗꯨ ꯄꯩꯁꯥꯗꯨꯅ ꯍꯥꯏꯕ ꯑꯗꯨꯁꯨ ꯄꯥꯝꯗꯤ
ꯑꯕꯨꯨꯡ ꯑꯃꯕꯨꯡ ꯍꯥꯏꯅꯦ ꯃꯥꯏ ꯐꯣꯟꯗꯣ ꯃꯥꯥ ꯁꯥꯟꯖꯔꯣ ꯑꯗꯨꯒ ꯀꯩꯅꯣ ꯇꯧ ꯄꯩꯁꯥꯗꯤ ꯃꯉꯣꯟꯗ ꯄꯤꯁꯤꯟꯂꯛꯑꯣꯌꯦ
ꯑꯦ ꯑꯗꯨꯃꯅꯥꯅꯥꯅ ꯌꯥꯔꯦ ꯆꯠꯂꯣꯅ ꯑꯩ ꯅꯍꯥꯟ ꯆꯦꯄꯦꯗꯣ ꯕꯕꯥꯒꯤꯗ ꯍꯥꯞꯄ ꯇꯧꯒꯤꯔꯥ ꯈꯪꯗꯦ ꯑꯩꯒꯤꯗꯣ ꯄꯦꯜꯍꯧꯗ꯭ꯔꯦꯅ ꯑꯩꯗꯣ ꯑꯅꯤꯔꯛ ꯌꯥꯒꯤ
ꯎꯝ ꯑꯩꯁꯨ ꯇꯧꯒꯦ ꯈꯜꯂꯝꯃꯤꯅꯦ ꯑꯗꯨ ꯈꯣꯟꯗꯣ ꯌꯥꯗꯦꯕ
ꯈꯣꯟꯗ ꯈꯪꯉꯦ ꯍꯥꯏꯔꯣ
ꯎꯝ ꯐꯣꯟꯗ ꯃꯥꯟꯅꯔꯗꯤ ꯌꯥꯗꯦ ꯑꯗꯨ ꯑꯕꯨꯡꯉꯣ ꯖꯦ ꯀꯨꯝꯃꯝꯃꯦ ꯑꯗꯨꯒ ꯇꯨꯝꯅꯤꯡꯉꯦ ꯑꯩ ꯇꯤꯌꯨꯁꯟ ꯆꯠ ꯇꯨꯅꯦꯌꯦ
ꯇꯔꯥꯎꯉꯥ ꯍꯥꯏꯕ ꯅꯠꯇ꯭ꯔꯣ
ꯎꯝ ꯅꯤꯡꯄꯥꯟ ꯂꯣꯏꯗ ꯉꯥꯏꯔꯤ
ꯐꯪꯉꯦ ꯑꯣꯏꯌꯦ ꯑꯗꯨꯅ ꯌꯦꯡꯉꯛꯏꯁꯦ
ꯋꯥꯔꯤꯗꯤ ꯂꯣꯏꯁꯜꯂꯛꯑꯦ ꯁꯦꯒ꯭ꯔꯥꯛ ꯄꯣꯝꯕꯗꯧ ꯍꯧꯔꯛꯑꯦ ꯑꯩ ꯅꯍꯥꯟ ꯃꯇꯣꯟ ꯈꯔ ꯋꯥꯠꯍꯧꯕꯗꯧ ꯍꯣꯟꯕ ꯅꯀꯟꯒꯤ ꯑꯃ ꯑꯩꯅ ꯀꯩꯅꯣ ꯐꯥꯜꯂꯤꯗ ꯈꯨꯔꯅ ꯐꯥꯟꯒꯤꯗꯅ
ꯎꯝ
ꯑꯥ ꯃꯆꯥ ꯈꯤꯇꯪ ꯐꯥꯟꯕꯒꯤꯅꯦ ꯃꯆꯥ ꯈꯤꯇꯪ ꯍꯣꯡꯔ ꯄꯣꯝꯃꯤꯕ ꯈꯪꯕ꯭ꯔꯥ
ꯎꯝ
ꯅꯥꯔꯦ ꯑꯩ ꯍꯩꯗꯣꯛꯆꯗ꯭ꯔꯃꯦ ꯃꯉꯣꯟꯗ ꯅꯠꯇ꯭ꯔꯗꯤ ꯑꯃꯨꯛ ꯎꯝ ꯍꯝꯖꯝꯅ
ꯅꯪꯒꯤꯗꯣ ꯁꯦꯡꯅ ꯉꯥꯡꯅꯗꯤ ꯇꯥꯔꯝꯃꯔꯣꯏ ꯔꯤꯖꯦꯛ ꯇꯧꯔ ꯀꯛꯊꯠꯂꯛꯑꯅꯤꯌꯦ
ꯍꯥꯏꯕꯁꯤ ꯀꯃꯥꯏꯅ ꯑꯩꯒꯤ ꯐꯣꯟꯁꯤꯅꯅꯦꯕ ꯈꯪꯕ꯭ꯔꯥ
ꯅꯪ ꯁꯦꯡꯅꯁꯨ ꯉꯥꯡꯗꯦ ꯑꯗꯨꯒ ꯇꯨꯃꯤꯟꯅꯁꯨ ꯂꯩ
ꯇꯨꯃꯤꯟꯅ ꯂꯩꯔꯗꯤ ꯋꯥꯁꯦ ꯀꯅꯥꯅꯣ ꯉꯁꯥꯏꯗꯩ ꯋꯥꯔꯤ ꯂꯤꯔꯤꯖꯦ
ꯑꯗꯩ ꯄꯩꯁꯥꯗꯤ ꯄꯥꯝꯃꯦꯕ ꯄꯩꯁꯥꯗꯤ ꯄꯥꯝꯃꯦꯕ ꯑꯗꯨꯒ ꯉꯥꯡꯕꯗꯤ ꯉꯥꯡꯗꯦꯕ
ꯉꯁꯥꯏꯗꯩ ꯉꯥꯡꯉꯤꯁꯦ ꯉꯥꯡꯗꯦꯌꯦ ꯑꯗꯨꯗꯤ ꯅꯪ ꯄꯥꯝꯃꯤꯁꯦ ꯀꯩꯅꯣ
ꯅꯪꯪꯅ ꯄꯥꯝꯃꯤꯁꯦ ꯀ ꯅꯍꯥꯟꯃꯨꯛ ꯁꯤꯖꯨ ꯑꯗꯨꯝ ꯃꯈꯣꯜ ꯑꯗꯨꯝ ꯊꯣꯛꯏ ꯃꯣꯏ ꯑꯁꯣꯝ ꯅꯥꯀꯟ ꯀꯩꯅꯣ ꯃꯤ ꯂꯩꯕꯅ ꯅꯞꯅ ꯂꯩꯔꯒ ꯂꯣꯏꯊꯣꯛꯄꯅꯦꯕ ꯑꯇꯩ ꯐꯣꯟ ꯃꯔꯣꯟ ꯑꯃ ꯆꯣꯡ ꯆꯥ ꯆꯣꯡ ꯆꯥ ꯇꯧꯕꯅꯦ ꯑꯗ ꯐꯛꯂꯥꯡꯗ ꯅꯞꯄꯒ ꯇꯧꯕꯗꯨ ꯆꯦꯄꯦꯅ ꯌꯥꯏ ꯌꯥꯏꯌꯦ ꯑꯗꯨꯗ ꯅꯞꯄꯣꯌꯦ ꯅꯞꯄꯒꯅꯦ ꯋꯥꯔꯤ ꯁꯥꯅꯩꯖꯦ ꯐꯛꯂꯥꯡ ꯀꯥꯆꯤꯟꯖꯤꯗ ꯑꯗꯣ ꯋꯥꯔꯤꯗꯣ ꯂꯩꯇ꯭ꯔꯦ ꯕꯕꯥ ꯑꯗꯨꯅꯦ ꯑꯩꯅ ꯑꯥ ꯂꯦꯟꯊꯣꯏ ꯍꯦꯏꯗ ꯍꯥꯏꯕ ꯃꯤꯅꯤꯠ ꯀꯌꯥ ꯋꯥꯔꯤ ꯁꯟꯗꯣꯏꯅꯣꯌꯦ ꯑꯩꯅ ꯇꯔꯥꯃꯉꯥꯅꯦ ꯍꯥꯏꯕ ꯀꯗꯥꯥꯏꯗꯩ ꯃꯤꯅꯤꯠ ꯃꯉꯥꯕꯣꯛꯀꯤ ꯋꯥꯔꯤ ꯂꯩꯇ꯭ꯔꯀꯥꯟꯁꯤꯗ ꯋꯥꯔꯤ ꯇꯠꯈ꯭ꯔꯅꯤꯌꯦ ꯔꯤꯌꯥ ꯑꯃꯨꯛ ꯑꯩꯗꯤ ꯂꯩꯅꯤ ꯃꯥꯕꯨꯗꯤ ꯋꯥꯔꯤ ꯌꯥꯝ ꯊꯣꯛꯄꯅꯦꯕꯕ ꯈꯪꯕ꯭ꯔ ꯑꯩꯅ ꯑꯗꯨꯅꯦ ꯅꯪꯗꯤ ꯂꯩꯅꯤ ꯍꯥꯏ ꯑꯥꯗꯣ ꯋꯥꯔꯤ ꯁ ꯁꯅꯥꯒ꯭ꯔꯗꯤ ꯑꯗꯨꯝ ꯋꯥꯔꯤ ꯊꯣꯂꯛꯀꯅꯤ ꯈꯣꯠꯀꯅꯤꯅ ꯍꯥꯏꯕ
ꯑꯃꯨꯛ ꯃꯨꯛ ꯂꯦꯞꯄꯖꯤꯅꯤ ꯊꯣꯛꯇꯔꯦ ꯂꯦꯞꯈꯔꯤ ꯊꯣꯛ ꯇꯦꯕ ꯂꯦꯞꯇ꯭ꯔꯗꯤ ꯑꯗꯨꯝ ꯉꯥꯡꯉꯒꯗꯤ ꯑꯗꯨꯝ ꯊꯣꯛꯏꯗꯅ
ꯂꯦꯞ
ꯍꯥꯏꯗꯤ ꯎꯅꯔꯒꯕꯨꯗꯤ
ꯑꯗꯨꯅꯦ ꯍꯥꯏꯖꯦ ꯑꯩꯅ ꯑꯈꯣꯏ ꯃꯌꯥꯝ ꯃꯤꯋꯥ ꯉꯥꯡꯅꯩ ꯃꯣꯏꯅ ꯃꯤꯋꯥ ꯉꯥꯡꯅꯩ ꯌꯥꯗ꯭ꯔꯗꯤ ꯀꯃꯥꯏꯅ ꯇꯧ ꯑꯩꯅ ꯃꯤꯋꯥ ꯍꯥꯏꯗꯤ ꯖꯨꯠ ꯆꯥꯗꯕꯗꯣ ꯉꯥꯡꯉꯛꯀꯅꯣ ꯈꯣꯠꯀꯅꯣ ꯍꯥꯏꯕꯅꯤ ꯍꯥꯏꯕ
ꯎꯝ
ꯑꯗꯨꯒ ꯊꯣꯛꯑꯣꯏ ꯑꯗꯨ ꯅꯠꯇꯗꯤ ꯀꯩ ꯉꯥꯡꯗꯣꯏꯕ ꯈꯣꯠꯇꯣꯏꯕ ꯑꯦ ꯑꯇꯩ ꯀꯩꯅꯣ ꯅꯣ ꯗꯩꯅꯥꯅ ꯑꯩ ꯋꯥꯔꯤ ꯂꯩꯇꯦꯌꯦ ꯑꯩꯅ ꯑꯥ ꯅꯣꯏ ꯆꯤꯡꯊꯛꯇ ꯀꯥꯈꯠꯂꯛ ꯇꯧ ꯍꯥꯏꯕ ꯃꯣꯏ ꯕꯣꯛꯅ ꯅꯣꯏ ꯄꯣꯛꯀꯠꯍꯥꯎꯅꯕ ꯅꯠꯇꯦ ꯀꯩꯒꯤꯅꯣ ꯏꯃꯨꯡꯗ ꯌꯥꯝ ꯂꯥꯡꯅꯤ ꯈꯣꯠꯅꯤꯌꯦ ꯈꯪꯕ꯭ꯔꯥ ꯑꯩꯅ ꯆꯤꯡꯊꯛꯇ ꯀꯥꯈꯠꯂꯒ ꯇꯧ ꯍꯥꯏꯕ ꯑꯗꯨ ꯃꯥꯅ ꯎꯆꯦꯛ ꯃꯌꯥꯝꯗꯨꯅ ꯌꯥꯔꯣꯏꯗꯨꯁꯨ ꯃꯣꯏ ꯕꯣꯛꯍꯣꯏ ꯇꯤꯚꯤ ꯔꯦꯗꯤꯑꯣ ꯊꯥꯕꯒꯤ ꯌꯥꯝ ꯍꯥꯋꯦꯌꯦ ꯅꯣꯏ ꯀꯀꯥꯒꯤ ꯋꯥꯔꯤ ꯁꯥꯟꯅꯅꯤꯡꯉꯥꯏꯇꯦ ꯅꯣꯏ ꯀꯀꯥꯒꯤ ꯀꯝꯄ꯭ꯂꯦꯟ ꯑꯥ ꯀꯩꯅꯣ ꯍꯥꯏꯒꯕ ꯁꯥꯎꯅꯤꯡꯕ ꯃꯌꯥꯝꯗꯣ ꯍꯥꯏꯌꯣ ꯈꯣꯠꯂꯣꯅ ꯍꯥꯏ
ꯃꯥ ꯂꯦꯇ꯭ꯔꯤꯟꯗ ꯆꯪꯉꯣꯌꯣ ꯂꯦꯇ꯭ꯔꯤꯟꯗ ꯆꯪꯉꯣꯌꯣ
ꯑꯗꯨꯅꯦ ꯀꯍꯧꯔꯗꯤ ꯌꯥꯔꯦ ꯂꯦꯇ꯭ꯔꯤꯦꯟꯗ ꯆꯪꯉꯒ ꯋꯥ ꯉꯥꯛꯇꯅꯤ ꯑꯗꯨꯗꯤ ꯑꯩꯅ ꯑꯣ ꯀꯥꯡꯈꯥꯗ ꯆꯪꯒꯦꯔꯥ ꯅꯣꯏꯊꯣꯛ ꯇꯧꯔꯣ ꯅꯣꯏ ꯉꯝꯅꯕ ꯊꯤꯔ ꯉꯥꯡꯉꯨ ꯍꯥꯏꯕ
ꯑꯗ ꯃꯇꯝ ꯂꯩꯇꯦ ꯈꯣꯠꯇꯦ ꯇꯧ ꯂꯩ ꯍꯨꯏ ꯌꯥꯝ ꯈꯣꯡꯉꯤꯌꯦ ꯁꯤꯗꯩ ꯑꯉꯥꯡ ꯑꯅꯤꯁꯤꯁꯨ ꯂꯦꯡꯕꯖꯤ ꯂꯦꯡꯕꯖꯤ ꯇꯨꯝꯃꯨ ꯌꯥꯗꯦ ꯃꯕꯥꯅꯤ ꯇꯨꯝꯍꯟꯕꯁꯦ ꯌꯥꯝ ꯋꯥꯏ ꯍꯥꯏꯕ ꯃꯃꯥꯡꯗꯁꯨ ꯇꯨꯝꯃꯨꯁꯨꯛꯌꯥ ꯌꯥꯗꯦ ꯍꯥꯏ ꯃꯕꯅꯤꯁꯦ ꯑꯗ ꯑꯩꯅ ꯋꯥꯒ ꯉꯥꯡꯖꯜꯂꯒ ꯇꯨꯃꯨ ꯌꯥꯔꯔꯣꯏ
ꯇꯨꯝꯅꯤꯗꯦ ꯍꯥꯏꯌꯦ ꯍꯣꯏ
ꯇꯨꯝꯅꯤꯡꯗꯦ ꯍꯥꯏꯕꯅꯦꯕ ꯑꯗꯨ ꯇꯨꯝꯃꯨ ꯌꯥꯗꯦ ꯍꯥꯏꯕ
ꯀꯅꯤꯊꯗ